ꯍꯣꯏ
ꯏꯇꯥꯎ ꯅꯨꯡꯁꯤꯕꯣ ꯂꯣꯏꯔꯛꯑꯅꯤꯅꯦꯍꯦ
ꯑ ꯏꯀꯥꯏ ꯗꯦꯍꯦ
ꯑꯁ ꯋꯥꯏꯍꯦ ꯇꯨꯝꯕꯁꯨ
ꯇꯨꯝ ꯇꯨꯝꯕꯥꯁꯨ ꯋꯥꯕꯅꯤ ꯌꯥꯝ ꯇꯨꯝꯃꯁꯨ
ꯍꯣꯏ ꯋꯥꯏꯑꯦ ꯅꯣꯡ ꯇꯥꯏꯑ ꯌꯥꯝ ꯅꯨꯡꯉꯥꯏꯔꯦ ꯏꯪꯕꯒꯤ
ꯑꯩꯈꯣꯏꯗꯁꯨ ꯇꯥꯒꯦ ꯇꯥꯅꯤꯡꯉꯥꯏꯗꯤ ꯀꯟꯅ ꯍꯣꯠꯅꯔꯒ ꯂꯩ ꯍꯧꯖꯤꯛ
ꯅꯪꯅ ꯍꯣꯠꯅꯔꯤꯔꯣ ꯃꯣꯏꯅ ꯍꯣꯠꯅꯔꯤꯔꯣꯕ
ꯃꯣꯏꯅ ꯍꯣꯠꯅꯔꯤꯕ
ꯑꯩꯗꯤ ꯑꯩꯗꯤ ꯅꯪ ꯍꯣꯠꯅꯔꯒ ꯂꯩꯔꯗꯤ ꯏꯁꯣꯏ ꯁꯣꯏꯔꯦ ꯍꯥꯏꯒꯦ ꯇꯧꯕꯅꯦꯕ
ꯀꯥꯏꯗꯣꯏꯅꯣ ꯑꯩ ꯍꯣꯠꯅꯔꯗꯤ ꯅꯍꯥꯟꯅ ꯇꯥꯗꯧꯔꯤ
ꯅꯪꯅꯪ ꯍꯣꯠꯅꯔꯗꯤ ꯑꯩꯈꯣꯏ ꯔꯣꯝꯁꯦ ꯑꯩꯅ ꯂꯩꯕ ꯔꯣꯝꯁꯦ
ꯎꯝ
ꯑꯗꯨꯝ ꯇꯥꯍꯜꯂꯛꯑꯣ ꯍꯥꯏꯒꯦ ꯇꯧꯕꯅꯦꯗ
ꯎꯝ ꯑꯗꯨ ꯑꯗꯨ ꯑꯗꯨꯃꯥꯏꯅ ꯇꯧꯕ ꯁꯛ ꯑꯗꯨꯃꯥꯏꯅ ꯇꯧꯕ ꯉꯝꯕ ꯁꯛꯇꯤꯗꯤ ꯑꯩꯉꯣꯟꯗꯁꯨ ꯍꯧꯖꯤꯛ ꯐꯥꯎꯗꯤ ꯂꯩꯇ꯭ꯔꯤ
ꯂꯩ ꯂꯩꯃꯤ ꯍꯥꯏꯕꯗꯤ ꯊꯖꯕ꯭ꯔꯣ
ꯅꯣꯡꯃꯗꯤ ꯌꯥꯗꯤ ꯌꯥꯒꯗ꯭ꯔꯥ ꯍꯥꯏꯅ ꯈꯜꯂꯤꯌꯦ
ꯇꯃꯣꯏꯗꯤ ꯌꯥꯝ ꯆꯥꯎꯋꯦ ꯀꯣ ꯃꯤꯁꯦ
ꯆꯥꯎꯊꯣꯛꯀꯗꯕꯅꯤꯅꯦ ꯊꯃꯣꯏꯗꯤ ꯁꯨꯝ ꯄꯤꯛꯁꯜꯂꯗꯤ ꯌꯥꯔꯣꯏꯕ
ꯅꯪ ꯑꯗꯨ ꯌꯥꯔꯛꯄ ꯃꯇꯝꯗꯤ ꯑꯩꯁꯨ ꯅꯨꯡꯉꯥꯏꯔꯅꯤꯅꯦ ꯂꯥꯞꯅ ꯂꯩꯔꯁꯨ ꯅꯠꯇ꯭ꯔꯥ ꯅꯪ ꯍꯥꯏꯔꯒ ꯑꯁ ꯅꯣꯡ ꯇꯥꯍꯜꯂꯛꯑꯣ ꯁꯥꯏꯌꯦ ꯀꯥꯏꯅꯀꯣ
ꯎꯝ
ꯅꯪ ꯂꯥꯛꯇ ꯂꯤꯛꯇꯅ ꯊꯥꯔꯛꯄꯗꯤ ꯁꯣꯏꯔꯦꯍꯦ
ꯀ꯭ꯔꯤ
ꯂꯥꯁꯇ ꯂꯤꯛꯇꯅꯀꯣ ꯅꯣꯡꯒ ꯄꯤꯗꯗꯤ ꯁꯣꯏꯔꯦꯕ
ꯀꯥꯏꯕꯩ ꯑꯩ ꯑꯗꯨꯃꯥꯏꯅ ꯇꯧꯗꯕ ꯃꯤ ꯅꯠꯇꯦ
ꯑꯁ ꯈꯪꯗꯦꯅꯦ ꯏꯃꯥꯟꯅꯕ ꯅꯪꯁꯦ ꯌꯥꯝ ꯐꯝꯃꯟꯗꯅ
ꯑꯩꯈꯣꯏ ꯑꯩ ꯀꯩꯅꯣ ꯑꯩꯈꯣꯏ ꯈꯨꯠꯂꯣꯝ ꯂꯥꯛꯄꯒ ꯅꯪꯁꯨ ꯑꯃꯨꯛ ꯀꯣꯏꯔꯛꯑꯣꯀꯣ
ꯈꯣꯏꯔꯛꯀꯦ ꯌꯥꯝ ꯅꯣꯏ ꯈꯨꯟꯕꯨꯗꯤ ꯀꯌꯥꯝ ꯀꯩ ꯀꯩꯁꯨ ꯌꯥꯝ ꯂꯥꯞꯄꯁꯨ ꯅꯠꯇꯦꯗ
ꯍꯣꯏ ꯑꯗꯨꯣ ꯍꯣꯏ ꯂꯥꯛꯑꯣꯕ ꯑꯗꯣ ꯑꯩ
ꯀꯨꯝꯁꯤꯗꯤ ꯑꯩ ꯀꯥꯍꯥ ꯈꯪꯗꯦ ꯑꯗꯣ ꯃꯇꯥꯡ ꯆꯥꯕꯗ ꯊꯦꯡꯅꯁꯦ ꯆꯍꯤ ꯀꯩꯅꯣ ꯑꯥꯇꯔ ꯑꯥ ꯆꯍꯤ ꯑꯍꯨꯝ ꯃꯇꯨꯡꯗꯒꯨꯝꯕꯀꯣ
ꯌꯥꯏ ꯑꯗꯨꯁꯨ
ꯍꯣꯏ ꯉꯥꯟꯅ ꯊꯦꯡꯉꯛꯑꯥꯗꯤ ꯌꯥꯔꯣꯏꯕ
ꯉꯥꯟꯅ ꯊꯦꯡꯅꯕꯁꯨ ꯌꯥꯏ ꯉꯥꯟꯅ ꯊꯦꯡꯅꯕꯁꯨ ꯌꯥꯏꯗ ꯀꯩꯅꯣ
ꯉꯥꯟꯅ ꯊꯦꯡꯅꯔꯗꯤ ꯉꯥꯟꯅ ꯀꯥꯏꯅꯩꯑꯦꯕ ꯑꯗꯨꯒꯤ ꯍꯥꯩꯅꯥꯗꯦꯕꯥ
ꯎꯝ ꯗꯨꯃꯥꯏꯅ ꯇꯧꯁꯨ ꯂꯩ
ꯍꯣꯏ ꯈꯔ ꯊꯦꯡꯉꯥ ꯊꯦꯡꯅꯔꯒꯥ ꯊꯨꯡꯅꯕꯥꯅ ꯐꯠꯇ꯭ꯔꯣ ꯑꯗꯨꯅ ꯐꯔꯦ ꯑꯗꯨ ꯑꯣꯏꯔꯁꯦ
ꯑꯗꯨꯁꯨ ꯁꯥꯕ ꯌꯥꯕ ꯋꯥꯔꯤꯅꯤꯅꯦ
ꯍꯣꯏ ꯑꯗꯨꯑꯣꯏꯅ ꯁꯥꯁꯤꯗ ꯈꯥ ꯅꯪꯁꯨ ꯈꯔꯥ ꯀꯩꯅꯣ ꯇꯧꯕꯀꯥꯟꯗ ꯑꯣꯏꯅꯥꯀꯣ ꯇꯥꯕ꯭ꯔꯣ
ꯇꯥꯏꯅꯦ ꯇꯥꯏꯅꯦ
ꯍꯥꯏꯔꯛꯑꯣꯅꯦ ꯅꯪꯁꯨ ꯀꯔꯤꯔꯣ ꯑꯩ
ꯀꯔꯤ
ꯍꯥꯏꯔꯛꯑꯣꯕ
ꯇꯥꯏꯌꯦ ꯇꯥꯏꯌꯦ ꯍꯥꯏꯌꯣ ꯀꯩ ꯍꯥꯏꯅꯤꯡꯕ꯭ꯔꯣ
ꯅꯪ ꯍꯥꯟꯅ ꯍꯥꯏꯌꯣ ꯅꯪ ꯍꯥꯟꯅ ꯍꯥꯏꯌꯣ
ꯁꯨꯝ ꯅꯨꯡꯊꯤꯜꯗ ꯐ꯭ꯔꯤꯒꯨꯝꯕ ꯂꯩꯕ ꯂꯩꯕꯅꯤꯅꯀꯣ
ꯍꯣꯏ
ꯀꯩ ꯀꯩꯅꯣ ꯑꯍꯥꯎ ꯑꯍꯥꯎꯕ ꯁꯦꯝꯃꯒ ꯆꯥꯎ ꯍꯥꯏꯕꯅꯤꯗ
ꯅꯪꯅ ꯍꯥꯏꯒꯦ ꯍꯥꯏꯔꯤꯁꯦ
ꯎꯝ
ꯍꯣꯏ
ꯍꯧꯖꯤꯛꯀꯥꯟ ꯁꯨꯃꯥꯏꯅ ꯐ꯭ꯔꯤ